ꯍꯜꯂꯣ
ꯇꯔꯔꯕꯣ
ꯇꯥꯔꯦ
ꯍꯟꯗꯛꯁꯦ ꯑꯩꯗꯤ ꯇꯥꯔꯕꯣ
ꯑꯩ ꯑ ꯑꯁ ꯆꯥꯔꯦ ꯍꯥꯏꯈ ꯀꯩ ꯏꯖꯥꯥꯟ ꯆꯥꯔꯒꯦ ꯀꯥꯡꯁꯣꯏ
ꯑꯣ ꯈꯥꯃꯦꯟꯒ ꯑꯂꯨꯒ
ꯃꯦꯒꯥ ꯑꯗꯨꯗ ꯁꯛꯀꯪꯒꯨꯝꯕ ꯉꯥ ꯑꯀꯪꯕꯒꯨꯝꯕ ꯑꯌꯥꯏꯕꯒꯨꯝꯕ ꯀ ꯍꯥꯎꯕꯅꯤ
ꯑꯁ ꯅꯪꯁꯨ ꯅꯣꯛꯅꯤꯡꯉꯦꯗ
ꯁꯥ ꯑꯀꯪꯕ ꯍꯥꯏꯒꯦꯔꯥ
ꯍꯣꯏ
ꯀꯪ ꯆ ꯃꯥꯅꯦ ꯀꯩꯅꯁ
ꯆ ꯃꯥꯟꯅꯦ ꯀꯅ ꯅ ꯅ ꯅꯣꯛꯄꯁꯤꯒ ꯚꯤꯇꯥꯃꯤꯟꯅꯅꯦꯕ ꯑꯗꯒꯤ ꯅ ꯅꯑꯣꯄ꯭ꯔꯖ ꯆꯗ ꯌꯥꯝ ꯀꯥꯅꯕꯅꯦ
ꯁꯤ ꯏꯁꯇꯦꯇꯁ ꯊꯥꯒꯠꯅꯤꯡꯉꯥꯏ ꯂꯩꯔꯦ
ꯑꯗꯨꯒ ꯁꯦꯔꯥꯟ ꯇꯨꯔꯥꯟ ꯑꯩꯒ ꯃꯤꯡꯒ ꯄꯜꯂꯒ ꯇꯧꯕ
ꯑꯦ ꯌꯣꯟꯒꯦ ꯅꯪꯒꯤ ꯃꯤꯡꯗꯅ ꯑꯩꯈꯣꯏ ꯑꯩꯈꯣꯏꯒꯤ ꯈꯨꯟꯗꯀꯣ ꯅꯪꯒꯤꯃꯤꯡꯗꯣ ꯄ꯭ꯔꯤꯟ ꯇꯧꯊꯣꯛꯑꯒ ꯀꯣ ꯂꯝꯕꯤꯗ ꯂꯣꯏ ꯊꯦꯠꯀꯦ
ꯌꯥꯔꯦ ꯌꯥꯔꯦ ꯑꯗꯨꯗꯤ ꯑꯩ ꯅꯪ ꯑꯃꯨꯛ ꯀꯣꯜ ꯇꯧꯔꯛꯑꯔꯦ
ꯌꯥꯏ ꯀꯩꯁꯨ ꯀꯥꯏꯗꯦ ꯑꯀꯪꯕ ꯀꯩꯁꯨ ꯀꯥꯏꯗ ꯑꯩꯈꯣꯏꯅ ꯑꯗꯨ ꯀꯧꯅꯕ ꯑꯗꯣ ꯀꯥꯏꯗꯦ ꯀꯥꯏꯗꯦ ꯀꯔꯤꯅꯣ ꯑꯗꯨꯗꯣ ꯌꯥꯝꯅ ꯁꯤꯔꯤꯌꯁ ꯑꯣꯏꯗꯣ
ꯑꯩ ꯁꯨꯃꯥꯏꯅ ꯇꯧꯕꯁꯦ ꯍꯥꯏꯗꯤ ꯂꯣꯟ ꯁꯨꯗꯕꯤ ꯉꯥꯡꯕꯁꯦ ꯑꯩꯗꯤ ꯈꯪꯗꯦ ꯀꯃꯥꯏ ꯍꯥꯏꯁꯤꯔꯥ ꯁꯨꯝ ꯋꯥꯈꯜ ꯅꯨꯡꯉꯥꯏꯇ꯭ꯔꯒꯅꯒꯨꯝꯕ ꯀꯥꯟꯗ ꯑꯗꯨꯒꯨꯝꯕ ꯅꯤꯡꯁꯤꯡꯉꯗꯤꯀꯣ
ꯎꯝ
ꯑꯁꯨꯝ ꯅꯣꯛꯅꯤꯡꯕ ꯐꯥꯎꯕꯗꯣ
ꯑꯗꯨꯅꯦ ꯅꯪ ꯋꯥꯈꯜ ꯅꯨꯡꯉꯥꯏꯇꯧ ꯑꯩ ꯈꯜꯂꯒ ꯅꯣꯡꯃꯒꯣ
ꯑ
ꯑꯩꯁꯦ ꯀꯩꯅꯣ ꯇꯧꯔꯒꯦꯗ ꯅꯪꯒꯤ ꯋꯥꯈꯜꯒꯤ ꯅꯪ ꯋꯥꯈꯜꯒꯤ
ꯍꯤꯗꯥꯥꯛ ꯊꯒꯦ ꯚꯥꯏ
ꯅꯪ ꯑꯩꯒꯤ ꯄ꯭ꯔꯦꯛꯇꯤꯀꯦꯜ ꯏꯕꯤꯒꯦꯔꯣ
ꯑꯗꯨꯒꯨꯝꯕ ꯁꯦꯔꯟ ꯇ ꯅꯥꯇꯩ ꯆꯥꯗꯕꯗꯣ ꯑꯩꯉꯣꯟꯗ ꯍꯥꯏꯔꯛꯀꯅꯤꯅꯦ ꯍꯍꯍꯍꯍꯍ
ꯑꯁ ꯑꯩꯁꯦ ꯎ ꯇꯥꯕ꯭ꯔꯣ ꯇꯥꯕ꯭ꯔꯣ ꯇꯧꯔꯤꯛ ꯀꯥꯟꯗ ꯑꯩꯁꯨꯦ ꯏꯅꯤꯡꯗ꯭ꯔꯦꯕ
ꯎꯝ ꯀꯩ ꯀꯥꯏ ꯁꯕꯖꯦꯛ
ꯖꯨꯂꯣꯖꯤꯒꯤꯅꯦ ꯑꯩꯈꯣꯏꯗꯤ ꯖꯨꯂꯣꯖꯤꯗꯣ ꯀꯣꯔꯣꯔ ꯑꯍꯨꯝ ꯈꯥꯏꯗꯣꯛꯑꯦꯕꯀꯣ
ꯎꯝ
ꯈꯥꯏꯗꯣꯛꯄꯗꯣ
ꯄꯦꯄꯥꯔ ꯑꯃ ꯄꯦꯄꯥꯔ ꯑꯃ ꯑꯅꯤ ꯑꯍꯨꯝꯕꯒꯣ
ꯑꯍꯨꯝ ꯈꯥꯏꯗꯣꯛꯑꯦꯕꯀꯣ ꯑꯃꯐꯥꯎ ꯂꯣꯏꯗ꯭ꯔꯦ
ꯇ ꯭ꯔꯕ
ꯌꯥꯝꯃꯦ ꯑꯗꯨꯝ
ꯎꯝ ꯏꯔꯣ ꯏꯔꯣ ꯇꯞꯅ ꯀꯔꯝ ꯀꯥꯟꯗ ꯀꯩꯅꯣ ꯄ ꯑꯩ ꯆꯝꯃꯣꯏꯗꯣꯏꯕ
ꯎꯝ ꯈꯪ ꯗꯦꯠ ꯁꯕꯦ ꯀ ꯅꯨꯃꯤ ꯇꯥꯒꯦ
ꯑꯩꯅ ꯑꯩ ꯒ꯭ꯔꯦꯖꯨꯋꯦꯠ ꯇꯝꯕ ꯃꯇꯝꯗ ꯅꯌꯥꯝꯕꯒ ꯇꯝꯃꯤꯂꯒ ꯑꯌꯥꯝꯕꯗꯤ ꯑꯗꯨꯝ ꯏꯌꯦꯕꯀꯣ ꯃꯥꯒꯤ ꯄ꯭ꯔꯇꯤꯀꯜꯗꯧ ꯑꯩꯗ ꯁꯨꯝ ꯏ ꯏꯗꯦ ꯍꯥꯏꯗꯤ ꯑꯩ ꯃꯍꯨꯠꯇ ꯏꯔꯝꯕꯗꯣ ꯄꯩꯁꯥ ꯄꯤꯕꯝ
ꯃꯥ ꯑꯩꯈꯣꯏ ꯇꯝꯃꯤꯟꯅꯕ ꯑꯗꯨꯒ ꯀꯣꯔꯁꯁꯨ ꯑꯣꯅꯔꯁꯨ ꯃꯥꯟꯅꯩꯑꯕꯀꯣ ꯑꯩ ꯑꯩ ꯇꯧꯕꯗꯣ ꯑꯩꯩꯅ ꯖꯨꯂꯣꯖꯤ ꯅꯦꯕ
ꯀꯣꯔꯁꯁꯨ ꯑꯗꯨꯝ ꯃꯥꯟꯅꯕꯅꯤꯅ ꯀꯩꯅꯣ ꯁꯦꯛꯁꯟꯁꯨ ꯑꯗꯨꯝ ꯃꯥꯟꯅꯩ ꯑꯗꯨꯗꯒꯤ ꯑꯩ ꯍꯔꯣꯏꯅ ꯏꯔꯤꯅꯦ ꯃꯥꯅ
ꯅꯪ ꯅꯨꯡꯁꯤꯕ ꯃꯥꯜꯂꯦꯅꯦ ꯑꯗꯨꯗꯤ
ꯌꯥꯝ ꯅꯨꯡꯁꯤꯕꯅꯦ ꯃꯥꯅ ꯑꯩꯕꯨ ꯌꯥꯝꯅ ꯈꯟꯖꯕ ꯑꯩ ꯑꯩꯕꯨ ꯌꯥꯝꯅ ꯈꯟꯖꯕꯅꯦꯕ ꯑꯗꯨꯅ ꯑꯩꯅ ꯀꯩꯅꯣ ꯌꯥꯝ ꯍꯦꯟꯅ ꯈꯜꯂꯨꯗꯕ ꯃꯥꯕꯨ ꯏꯁꯥꯗ ꯀꯩꯅꯩꯅꯣ ꯐꯥꯎ ꯄꯥꯝꯕꯗꯣ ꯐꯥꯎꯗꯕ ꯍꯥꯏꯇꯥꯔꯦꯅꯦ ꯉꯁꯥꯏ ꯉꯁꯥꯏ ꯉꯁꯥꯏ ꯍꯥꯏꯕꯒꯅ ꯉꯁꯥꯏ ꯍꯥꯏꯕꯒꯨꯝꯅ ꯑ ꯍꯥꯏ꯭ꯔꯣ ꯃꯤꯅ ꯅꯨꯡꯁꯤꯕꯤꯔꯒꯁꯨ ꯑꯩ ꯑꯩꯅ ꯅꯨꯡꯁꯤꯗ꯭ꯔꯗꯤ ꯀꯩꯅꯣ ꯇꯧꯅꯨ ꯍꯥꯏꯗ꯭ꯔ ꯑꯗꯨꯗꯤꯅꯦ ꯑꯗꯨ ꯇꯧꯔꯒ ꯑꯩꯅ ꯃꯥ ꯃꯥꯕꯨ ꯀꯩꯅꯣ ꯇꯧꯔꯒꯗꯤ ꯍꯌꯦꯡꯋꯥꯏ ꯑꯩꯅ ꯃꯥꯕꯨ ꯀꯩꯒꯨꯝꯕ ꯅꯨꯡꯁꯤꯗ꯭ꯔꯒꯗꯤ ꯃꯥ ꯗꯨ ꯊ ꯊꯃꯣꯏ ꯁꯣꯛꯇꯣꯏꯅꯦꯕꯀꯣ ꯑꯗꯨ ꯈꯜꯂꯒ ꯑꯩꯅ ꯇꯧꯗꯕꯅꯦꯕ
ꯑꯁ ꯅꯪꯁꯤꯗꯤ ꯅꯪꯁꯤꯗꯤ ꯌꯥꯝꯅ ꯗꯤꯃꯥꯟ ꯁꯥꯏꯔꯦ ꯑꯗꯨꯗꯤ
ꯗꯤꯃꯥꯟ ꯑꯩꯗꯤ ꯄꯥꯝꯗꯕ ꯃꯤꯗꯣ ꯄꯥꯝꯗ꯭ꯔꯦ ꯍꯥꯏꯗꯤ ꯑꯗꯨꯝ
ꯑꯗꯨ ꯑꯣꯏꯔꯗꯤ ꯀꯔꯤ ꯀꯔꯤꯒꯤ ꯏ ꯏꯕ꯭ꯔ ꯏꯍꯟꯕ꯭ꯔꯣ
ꯖꯤꯛꯀꯤ ꯑꯣꯏꯅꯗꯤ ꯑꯗꯨꯝ ꯐꯥꯎꯅꯩꯌꯦꯕꯀꯣ ꯑꯗꯣ ꯍꯦꯟꯅ ꯈꯟ ꯈꯟꯕꯗ ꯁꯨꯃꯥꯏꯅꯒ ꯄꯥꯝꯗꯕ ꯑꯩꯅ ꯑꯁ ꯃꯥ ꯃꯥꯒ ꯃꯥꯅ ꯅꯨꯡꯁꯤꯕ ꯆꯥꯡꯁꯤꯗꯤꯀꯣ ꯑꯁ ꯑꯅꯤ ꯑꯅꯤ ꯁꯨꯅꯗꯤ ꯂꯩꯔꯔꯣꯏꯌꯦ
ꯍꯥꯏꯕꯗꯤꯀꯣ ꯃꯤ ꯍꯥꯏꯕ ꯗꯤꯀꯣ ꯑꯩ ꯑꯩꯟ ꯑꯩꯒꯤ ꯋꯥꯈꯜꯗꯅꯤꯀꯣ ꯑꯩꯅ ꯈꯟꯕꯗꯗꯤꯒꯣ ꯈ꯭ꯋꯥꯏꯗꯒꯤ ꯅꯨꯡꯁꯤꯕꯤꯕ ꯑꯩꯕꯨꯁꯨ ꯅ ꯑꯥ ꯈ꯭ꯋꯥꯏꯗꯒꯤ ꯅꯨꯡꯁꯤꯕꯤꯕꯖꯦ ꯑꯃꯈꯛꯇꯪ ꯂꯥꯛꯀꯅꯤ ꯈꯜꯂꯦꯕꯀꯣ ꯍꯣꯏ ꯅꯨꯡꯁꯤꯕꯗꯤ ꯃꯌꯥꯝ ꯂꯥꯛꯄ ꯌꯥꯏ ꯍꯥꯏꯕꯗꯤ ꯌꯥꯝꯅ ꯃꯅꯨꯡ ꯃꯅꯨꯡ ꯆꯪꯉꯒ ꯅꯨꯡꯁꯤꯕꯗꯣ ꯑꯗꯨꯒꯨꯝꯕꯅ ꯑꯩꯗꯤ ꯄꯨꯟꯁꯤꯗ ꯑꯃꯈꯛꯇꯪ ꯂꯥꯛꯇꯧ ꯃꯥꯜꯂꯦ ꯑꯗꯨꯝ ꯈꯜꯂꯦ
ꯍꯣꯏꯅꯦ ꯑꯗꯨꯅ ꯅꯪ ꯑꯗꯨꯅ ꯅꯪ ꯈꯟꯕꯅꯦ ꯍꯣꯏ ꯆꯨꯝꯃꯦ
ꯑꯗꯨꯗ ꯑꯩꯈꯣꯏꯅ ꯐꯖꯅ ꯂꯧꯍꯧ ꯗ꯭ꯔꯗꯤ ꯑꯗꯨꯝ ꯑꯩꯈꯣꯏꯒꯤ ꯅꯨꯡꯁꯤꯕꯗꯨ ꯑꯩꯈꯣꯏꯕꯨ ꯅꯨꯡꯁꯤꯕꯤꯕꯗꯣ ꯃꯥꯡꯉꯦꯗꯅ ꯑꯈꯣ ꯈꯣꯏꯒꯤ ꯑꯗꯣ ꯂꯥꯛ ꯍꯣꯏ ꯂꯥꯛꯄꯁꯨ ꯂꯥꯛꯀꯅꯤ ꯑꯗꯨ ꯑꯣꯏꯔꯖꯨ ꯎꯝ ꯅꯨꯡꯁꯤꯕ ꯍꯥꯏꯕꯖꯤ ꯃꯥꯟꯅꯗꯦꯗꯅ ꯃꯈꯜ ꯌꯥꯝꯃꯦꯗꯅꯀꯣ
ꯑꯗꯨꯒ ꯑꯗꯨ ꯃꯇꯝꯗ ꯀꯩꯅꯣꯒ ꯂꯩꯕꯅꯤꯅꯀꯣ ꯀꯣꯔꯣꯅꯥꯒ ꯂꯩꯕꯅꯤꯅ ꯍꯥꯏꯗꯤ ꯑꯩ ꯑꯩ ꯌꯨꯝꯗ ꯂꯩꯌꯦꯕꯀꯣ ꯑꯗ ꯃꯥꯗꯤ ꯀꯣꯔꯣꯅꯥ ꯂꯩꯔꯒꯁꯨ ꯏꯝꯐꯥꯜꯗ ꯂꯩꯔꯒ ꯃꯔꯛ ꯃꯔꯛ ꯀ꯭ꯂꯥꯁ ꯆꯠꯂꯦꯕ ꯑꯗꯨꯅ ꯑꯁ
ꯑꯦꯁꯥꯏꯟꯃꯦꯟꯒꯨꯝꯕ ꯄ꯭ꯔꯦꯛꯇꯤꯀꯦꯜꯒꯨꯝꯕ ꯃꯥꯅ ꯏꯒ꯭ꯔꯖꯨ ꯑꯦꯁꯥꯏꯟꯃꯦꯟꯒꯨꯝꯕꯗꯤ ꯀꯩꯅꯣ ꯇꯧꯕꯅꯦ ꯑꯩꯅ ꯏꯔꯒꯁꯨ ꯃꯥꯅ ꯂꯣꯏꯅ ꯅꯣꯠꯁꯤꯡꯗꯣ ꯁꯤꯟꯕꯤꯕꯅꯦꯕ ꯁꯤ ꯌꯥꯝ ꯅꯨꯡꯁꯤꯕꯅꯦ ꯃꯥꯗꯣ ꯑꯩꯕꯨ ꯑꯩꯅ ꯊꯣꯏ ꯍꯦꯟꯅ ꯈꯟꯖꯤꯜꯂꯨ
ꯅꯨꯡꯉꯥꯏꯇꯦꯅꯦ
ꯃꯥꯗꯤ ꯀꯩꯅꯣꯗ ꯂꯩ ꯃꯄꯥꯜꯗ ꯊꯕꯛ ꯇꯧꯔꯦ ꯑꯗꯨꯗꯣ ꯑꯩ ꯑꯩꯒ ꯃꯥꯒ ꯁꯥꯒꯩ ꯃꯥꯟꯅꯕ
ꯑꯁ ꯅꯪꯒꯤ ꯋꯥꯔꯤꯁꯤꯗꯤ ꯑꯣ ꯅꯪ ꯑꯗꯨꯗꯤ ꯁꯥꯒꯩ ꯃꯥꯟꯅꯗ꯭ꯔꯗꯤ ꯅꯪꯖꯦ ꯀꯣꯏꯕꯁꯨ ꯌꯥꯏꯅꯦ ꯑꯗꯨꯗꯤꯀꯣ
ꯀꯣꯏ ꯑꯩ ꯈꯪ ꯑꯩ ꯐ꯭ꯌꯨꯆꯔ ꯀꯩꯅꯣ ꯈꯪꯗꯦꯀꯣ ꯑꯗꯨꯒꯨꯝꯕꯗꯤ ꯀꯣꯏꯔꯝꯕꯁꯨ ꯌꯥꯏ ꯌꯥꯏ ꯀꯣꯏꯔꯝꯗꯕꯁꯨ ꯌꯥꯏꯀꯣ ꯑꯗꯨꯕꯨꯗꯤ ꯈꯪꯗꯦ
ꯈꯜꯂꯗꯤ ꯀꯣꯏꯔꯝ ꯀꯣꯏꯒꯗꯕꯁꯨ ꯃꯥꯜꯂꯦ ꯍꯥꯏꯗꯤ ꯅꯃꯥꯟꯅꯕꯁꯤꯡꯁꯨ ꯈꯪꯉꯝꯒꯅꯤꯗꯅ ꯑꯗꯨꯒꯨꯝꯕ
ꯑꯗ ꯋꯥꯔꯤ ꯑꯃꯨꯛ ꯑꯩ ꯍꯦꯟꯅ ꯅꯪꯉꯣꯟ ꯗ ꯂꯤꯕꯤꯔꯒꯗꯤ ꯌꯨꯝ ꯌꯨꯝ ꯄꯥꯜꯂꯅꯤ ꯑꯗꯨꯝ ꯍꯥꯏꯔꯅꯤ ꯅꯪ ꯉꯥꯏꯍ ꯂꯩ ꯀꯠ
ꯍꯥꯏꯕꯗꯤ ꯅꯃꯥꯟꯅꯕꯁꯤꯡ ꯑꯗꯨ ꯈꯪꯉꯝꯒꯅꯤꯗꯅ ꯑꯗꯨꯒꯤ ꯋꯥꯔꯤꯗꯣ
ꯈꯪꯗꯦ ꯈꯪꯗꯦ
ꯑꯗꯨ ꯈꯪꯉꯗꯤ ꯑꯁ ꯐꯩꯌꯦ ꯈꯣꯠꯂꯦ ꯍꯥꯏꯔꯗꯤ
ꯇꯧꯕꯅꯦ ꯅꯌꯥꯕꯁꯨ ꯌꯥꯝꯅ ꯃꯇꯦꯡ ꯄꯤꯕꯅꯦ ꯃꯥꯗ ꯏꯕꯥꯅꯤꯕꯨ ꯄꯤꯔꯤꯅꯦꯕ ꯃꯥꯅ
ꯑꯗꯨꯗꯤ ꯑꯗꯨꯗꯤ
ꯑꯌꯥꯝꯕꯗꯣ ꯀꯩꯅꯣ ꯇꯧꯕ ꯌꯥꯕꯅꯦ ꯂꯧꯕ ꯌꯥꯕꯅꯦ ꯃꯅꯖꯅ ꯃꯥꯗ ꯑ ꯈꯪꯗꯦ ꯃꯥ
ꯗꯤꯃꯥꯟ ꯁꯥꯕ ꯍꯥꯏꯗꯨꯔ ꯌꯥꯝ ꯄꯣꯡꯕ ꯍꯥꯏꯗꯨꯔ ꯀꯩꯅꯣꯝ ꯂꯩꯌꯦ
ꯃꯥ ꯑꯗꯨ ꯃꯇꯝꯗ ꯅꯨꯄꯤ ꯀꯣꯏꯗꯕ꯭ꯔꯣ
ꯀꯗꯦ ꯀꯣꯏꯗꯦ ꯃꯥ ꯀꯣꯏꯅꯕꯁꯦ ꯃꯥ ꯀꯣꯏꯅꯕꯁꯦ ꯑꯩ ꯈꯪꯉꯦ ꯆꯍꯤꯗꯣ ꯑꯗꯣ ꯉꯥꯏꯍꯥꯛ ꯂꯩꯔꯒ ꯀꯣꯏꯈ꯭ꯔꯦ ꯍꯧꯖꯤꯛ ꯀꯣꯏꯔꯤꯕ ꯀꯩꯅꯣꯗꯣ
ꯑꯩꯈꯣꯏ ꯃꯅꯥꯛꯀꯤꯗꯣ
ꯎꯝ
ꯑꯦ ꯑꯩꯈꯣꯏ ꯑꯩꯈꯣꯏ ꯃꯅꯥꯛꯇ ꯂꯩꯕ ꯈꯨꯟꯗꯣ ꯑꯗꯨꯗꯒꯤꯀꯣ ꯎꯝ ꯅꯨꯄꯥ ꯈꯔꯗꯤ ꯉꯥꯎꯋꯦ ꯍꯥꯏꯌꯦ ꯑꯗꯨ ꯅꯨꯄꯤꯗꯣ
ꯉꯥꯎꯕꯅꯦ ꯅꯣꯏ ꯀꯨꯟꯒꯗ ꯅꯠꯇꯦ ꯑꯩꯐ ꯐꯪꯒꯁꯨ ꯂꯣꯏ ꯉꯥꯎꯅꯕꯅꯦ ꯅꯨꯄꯤꯗ ꯌꯥꯝ ꯒ꯭ꯌꯥꯟ ꯇꯥꯏꯌꯦꯕꯀꯣ
ꯑꯗꯨꯒꯨꯝꯕ ꯅꯨꯄꯤ ꯑꯅꯤ ꯁꯨꯕꯅꯗꯤ ꯐꯪꯕ ꯌꯥꯏ ꯍꯥꯏꯗꯤ ꯃꯥꯒꯤ ꯀꯩꯅꯣ ꯇꯧꯕ ꯋꯥꯅꯤ ꯃꯤ ꯄꯤꯕ ꯋꯥꯅꯤ ꯒ꯭ꯌꯥꯟ ꯇꯥꯕ ꯆꯥꯈꯤ
ꯃꯤ ꯄꯤꯛꯄ ꯍꯥꯏꯕꯁꯦ ꯅꯪꯉꯣꯟꯗꯒꯤꯁꯨ ꯑꯃꯨꯛ ꯄꯤꯛꯄ꯭ꯔꯣ
ꯑꯩ ꯄꯤꯛꯇ꯭ꯔꯦ ꯍꯟꯗꯛꯄꯨꯗꯤ ꯅꯪꯉꯣꯟꯗ ꯍꯦꯟꯅ ꯋꯥꯡꯉꯦꯅ ꯋꯥꯡꯈꯅꯤꯅꯦꯕ ꯃꯊꯪꯗ ꯊꯦꯡꯅꯔ ꯀꯥꯟꯗ ꯑꯣꯟꯁꯤꯔꯣ ꯍꯥꯏꯗꯣ
ꯌꯥꯑꯌꯦ ꯑꯗꯨꯗꯤ ꯍꯌꯦꯡ ꯍꯌꯦꯡ ꯀꯩꯅꯣ ꯆꯠꯁꯤꯔꯣ ꯆꯔꯆ ꯆꯠꯁꯤꯔꯣ
ꯍꯌꯦꯡ ꯑꯩ ꯁꯥ ꯆꯥꯅꯤꯡꯉꯥꯏ ꯂꯣꯡꯒꯁꯦꯗ ꯂꯩꯔꯤꯅꯦ ꯑ ꯁꯦ ꯃꯩ ꯏꯊꯟꯇ ꯆꯠꯄ ꯀꯩꯅꯣ ꯇꯜꯂꯦꯅꯦ ꯏꯃꯥꯟꯅꯕꯒꯨꯝꯕ ꯍꯥꯟ ꯑꯩꯒ ꯆꯠꯃꯤꯟꯅꯕ ꯃꯥ ꯂꯩꯔꯗꯤ ꯐꯗꯕ
ꯀꯩꯅ ꯅ ꯅꯅꯥꯎꯅꯨ ꯄꯥꯒ ꯂꯥꯛꯑꯣ ꯀꯩꯅꯣ
ꯍꯥꯥ
ꯏꯅꯥꯎ ꯅꯨꯄꯥꯗꯨꯒ ꯂꯥꯛꯑꯣ
ꯇꯜꯂꯦ ꯑꯩ ꯑꯃ ꯈꯪꯗꯦ ꯅ ꯆ ꯀꯗꯥ ꯍꯥꯏꯔ ꯍꯥꯌꯦꯖ ꯑꯗꯩ ꯏꯃꯥꯟꯅꯕ ꯑꯩ ꯀꯧꯒꯦ ꯈꯜꯂꯝꯕ ꯅꯨꯄꯥꯗꯨꯁꯨ ꯀꯩꯅꯣꯗ ꯆꯀꯅꯤ ꯍꯥꯏ ꯀꯣꯏꯕ ꯆꯠꯀꯅꯤ ꯍꯥꯏ ꯁꯀꯔ ꯍꯧꯔꯨꯒꯦ ꯍꯥꯏ ꯃꯥ ꯍꯌꯦꯡ ꯆꯄ ꯅꯨꯡꯔ ꯅꯪ ꯀꯩꯅꯣ ꯑꯣꯏꯔꯝꯒꯗꯤ ꯅꯨꯄꯥ ꯑꯣꯏꯔꯒꯗꯤ ꯅꯨꯡꯉꯥꯏꯗꯧꯕꯅꯦ ꯆꯠꯃꯤꯟꯅꯕ ꯌꯥꯕꯅꯦꯕ
ꯑꯣ ꯑꯩꯗꯤ ꯅꯨꯄꯤ ꯑꯣꯏꯔꯦ
ꯀꯩ ꯀꯩ ꯅꯨꯄꯤ ꯑꯣꯏꯔꯤꯅꯣ ꯅꯪ
ꯈꯪꯗꯦꯅꯦ ꯑꯩꯁꯨ
ꯅꯪ ꯅꯨꯄꯤ ꯀꯩꯅꯣ ꯑꯣꯏꯕꯩꯅꯦ ꯑ ꯁꯥ ꯑꯀꯪꯕ ꯆꯥꯗꯕꯤꯗ ꯆꯥꯀꯡꯗꯣ ꯆꯥꯕꯩ ꯑ ꯆꯨꯝꯃꯦꯀꯣ
ꯑꯩꯗꯤ ꯖꯥꯠ ꯖꯥꯠ ꯊꯦꯡꯅꯔꯅꯤꯌꯦ
ꯆꯨꯝꯃꯦꯀꯣ ꯑꯗꯨꯏꯅꯦ ꯅ ꯑꯗꯨꯃꯥꯏꯅ ꯁꯥꯀꯪꯗꯣ ꯆꯥꯕꯒꯤꯅꯦ ꯑꯗ ꯉꯥ ꯑꯀꯪꯕꯒꯨꯝꯕ ꯆꯥꯔꯗꯤ ꯐꯒꯗꯕ ꯁꯥꯀꯪꯒ ꯁꯥꯀꯪꯒ ꯉꯥꯀꯪꯒꯅꯦꯕ ꯅꯪꯅ ꯆꯥꯔꯤꯁꯦ
ꯑꯩꯗꯤ ꯑꯩ ꯗꯤ ꯃꯩꯇꯩꯂꯣꯟ ꯉꯥꯡꯉꯤꯁꯦ ꯑꯗꯨꯝ ꯅꯣꯛꯅꯤꯡ ꯅꯣꯛꯅꯤꯡꯅ ꯑꯗꯨꯝ ꯊꯦꯡꯅꯗꯧ ꯃꯥꯜꯂꯦ
ꯑꯩꯈꯣꯏꯗꯤ ꯖꯥꯠ ꯖꯥꯠ ꯉꯥꯡꯅꯔꯛꯀꯅꯤ ꯍꯥꯏꯗꯤ ꯅꯣꯏꯗꯒꯤ ꯈꯔ ꯂꯥꯞꯊꯣꯛꯑꯕꯅꯤꯅ ꯑꯩꯈꯣꯏ ꯈꯨꯟꯗꯣ ꯂꯥꯞꯄꯅꯤꯗꯅ
ꯑꯗꯨꯒ ꯈꯛꯇ ꯅꯠꯅꯦ ꯅꯨꯃꯤꯠ ꯇꯥꯔꯦ ꯅꯠꯇꯦ ꯅꯨꯡꯁꯥ ꯇꯥꯔꯦ ꯑꯗꯨꯒꯨꯝꯕꯁꯨ ꯊꯦꯡꯅꯩ
ꯀꯅꯥꯅ ꯍꯥꯏꯅꯣ ꯑꯗꯨꯅ
ꯑꯩꯅ ꯋꯥꯔꯤ ꯁꯥꯟꯅꯕꯗꯣ ꯑꯩꯒ ꯅꯨꯄꯥ ꯑꯃ ꯋꯥꯔꯤ ꯁꯥꯟꯅꯩꯕꯀꯣ ꯑꯗꯨꯗ ꯑꯗꯨꯝ ꯍꯧꯖꯤꯛ ꯤ ꯅꯨꯡꯁꯥꯁꯨ ꯇꯥꯔꯦ ꯍꯥꯏꯌꯦ